ꯍꯂꯣ
ꯀꯩꯗꯧꯔꯤꯒꯦ ꯑ
ꯍꯜꯂꯣ
ꯍꯜꯂꯣ
ꯇꯕꯣꯏ ꯇꯕꯤ
ꯇꯥꯏꯌꯦ ꯑꯦꯗꯧꯔꯤꯒ ꯍꯜꯂꯣ ꯍꯜꯂꯣ ꯍꯜꯂꯣ ꯍꯜꯂꯣ ꯇꯥꯄ ꯇꯥꯔꯕꯣ ꯅꯦꯠꯋꯥꯛꯇꯣ ꯆꯞꯄꯦ ꯅꯣꯏꯒꯤꯗ ꯅꯦꯠꯋꯥꯛ ꯐꯠꯇꯕꯩꯔꯣ ꯑꯩꯒꯤꯗꯤ ꯐꯥꯏꯚ ꯖꯤ ꯐꯪꯉꯤꯅꯦ ꯅꯋꯥ ꯇꯣ ꯅꯨꯡꯉꯥꯏꯇꯌꯦ
ꯑꯩꯔꯤ ꯀ ꯔ꯭ꯔꯣ